ꯑ
ꯑꯣ ꯅꯨꯡꯉꯥꯏꯔꯤꯕ꯭ꯔꯣ
ꯑꯧ ꯅꯨꯡꯉꯥꯏꯔꯤ
ꯑꯣ ꯅꯪ ꯅꯪ ꯀꯩꯗꯧꯔꯤꯅꯣ
ꯑꯣ ꯀꯦꯝ ꯍꯧꯗꯦꯌꯦ
ꯑꯣ
ꯎꯝ ꯅꯪꯗꯤ
ꯑꯩꯁꯨ ꯍꯤꯞꯄꯤ ꯑꯗꯨꯝ
ꯑꯣ ꯆꯠ ꯑꯝ ꯉꯁꯤꯗꯤ ꯀꯔꯤ ꯃꯊꯦꯜ ꯆꯥꯔꯒꯦ
ꯉꯁꯤꯗꯤ ꯁꯦꯕꯣꯠꯀ ꯏꯔꯣꯟꯝꯕꯒ ꯆꯥꯏꯌꯦ ꯅꯪꯗꯤ ꯀꯔꯤ ꯃꯊꯦꯜ ꯆꯥꯒꯦ
ꯑꯩꯈꯣꯏꯁꯦ ꯊꯦꯡꯅ ꯍꯧꯒꯠꯄꯒꯤ ꯆꯥꯛꯇꯣ ꯃꯅꯝ ꯅꯝ ꯊꯤꯈ꯭ꯔꯕ
ꯑꯣ ꯑꯗꯨꯒꯤ ꯆꯥꯗ꯭ꯔꯦ
ꯎꯝ ꯑꯩꯈꯣꯏꯗꯣ ꯄꯔꯊꯥ ꯆꯥꯁꯤꯜꯂꯦ ꯀꯦꯟꯇꯤꯜꯗ
ꯑꯣ
ꯎꯝ ꯉꯁꯤꯁꯦ ꯀꯩꯗꯧꯒꯦ ꯀꯥꯏ ꯀꯥꯏ ꯆꯠꯀꯦ
ꯑꯣꯐ
ꯍꯜꯂꯣ ꯍꯜꯂꯣ ꯍꯜꯂꫭ ꯍꯜꯂꯣ ꯎ ꯍꯦꯜꯂꯣ ꯑꯨ ꯇꯥꯏꯌꯦ ꯅꯦꯠꯋꯥꯛꯇꯣ ꯅꯨꯡꯉꯥꯏꯇꯕ
ꯉꯔꯥꯡ ꯅꯨꯃꯤꯗꯥꯡ ꯕꯣꯜ ꯌꯦꯡꯕ꯭ꯔꯣ
ꯑꯧ ꯌꯦꯡꯉꯦ
ꯑ ꯅꯪꯗꯤ ꯀꯔꯝꯕ ꯑꯣꯏꯒꯦ
ꯑꯩꯈꯣꯏꯗꯤ ꯃꯤꯁꯤ ꯅꯦ ꯎꯝ ꯉꯔꯥꯡꯗꯤ ꯑꯗꯨꯕꯨ ꯏꯁꯄꯦꯟ ꯁꯄꯣꯔꯠ ꯇꯧꯋꯦ ꯉꯔꯥꯡꯕꯨꯗꯤ
ꯑꯣ ꯅꯣꯏꯅ ꯀꯥꯈ꯭ꯔꯥꯒꯅꯤ ꯑꯗꯨꯗꯤ ꯑꯩꯈꯣꯏꯗꯤ ꯂꯣꯅꯥꯜꯗꯣ
ꯅꯨꯡꯁꯤꯌꯦ ꯅꯨꯡꯁꯤꯌꯦ ꯎꯝ ꯅꯃ ꯑꯗꯨ ꯎꯝ ꯃꯥꯒꯤ ꯇꯤꯝꯃꯦꯠꯁ ꯈꯣꯏꯅꯁꯨ ꯀꯔꯤꯁꯨ ꯀꯣꯑꯣꯄꯔꯦꯠ ꯇꯧꯕꯤꯗꯕꯁꯨ ꯌꯥꯝ ꯅꯨꯡꯁꯤꯌꯦ
ꯍꯣꯏ ꯃꯣꯏ ꯃꯁꯦꯟꯗꯣ ꯌꯥꯝꯅ ꯌꯦꯡ ꯍꯥꯏꯗꯤ ꯀꯩꯅꯣ ꯇꯧꯕꯤꯗꯦꯀꯣ
ꯎꯝ ꯌꯥꯝ ꯌꯦꯡꯕ ꯅꯨꯡꯉꯥꯏꯇꯦ ꯃꯣꯏꯒꯤ ꯄ꯭ꯂꯦꯗꯣ ꯗꯤꯁ ꯇꯥꯏꯝ
ꯀꯔꯤꯖꯨ ꯑꯃꯐꯥꯎ ꯆꯟꯗꯕꯤꯗ ꯂꯣꯏꯈ꯭ꯔꯦꯕ
ꯑꯗꯨꯅꯦ
ꯌꯥꯝ ꯅꯨꯡꯉꯥꯏꯇꯦ
ꯅꯦꯃꯥꯔ ꯍꯦꯛ ꯊꯣꯛꯄ ꯃꯥꯁꯨ ꯊꯣꯛꯄ ꯎꯝ ꯅꯨꯡꯉꯥꯏꯇꯦꯍꯦ
ꯎꯝ ꯅꯣꯏꯒꯤꯁꯨ ꯍꯣꯔꯦꯟ ꯂꯩ ꯂꯩꯕꯗꯥꯏꯅꯦ ꯄꯨꯡ ꯅꯏꯟ ꯑ ꯅꯄꯟꯗ ꯑꯪ ꯑꯗꯨꯗꯗꯤ ꯑꯃꯨꯛ ꯅꯣꯏꯒꯤ ꯌꯦꯡꯕ ꯅꯨꯡꯉꯥꯏꯈ꯭ꯔꯅꯤ ꯀꯩꯒꯤꯅꯣ ꯍꯥꯏꯕꯗꯤ ꯑꯃꯗꯨꯗꯤ ꯌꯥꯝꯅ ꯀꯟꯕ ꯇꯤꯝ ꯅꯠꯇꯕꯅꯤꯅꯀꯣ
ꯎꯝ ꯑꯗꯨ ꯑꯣꯏꯔꯁꯨ ꯀꯅꯥꯅ ꯈꯪꯀꯣ ꯀꯜꯂꯦ ꯍꯥꯏ ꯀꯜꯂꯦ ꯍꯥꯏꯔꯒ ꯄꯪꯍꯥꯏ ꯍꯥꯏꯕ ꯌꯥꯗꯦꯕ ꯍꯣꯔꯦꯟ ꯂꯩꯍꯧꯔꯗꯤ
ꯂꯩꯍꯧꯔꯗꯤ ꯑꯃꯨꯛ ꯕꯦꯔꯥ ꯀꯥꯏ
ꯃꯣꯏꯒꯤꯁꯨ ꯂꯥꯁꯅꯅ ꯅꯌꯥꯝ ꯅꯨꯡꯉꯥꯏꯔꯣꯏ ꯂꯩꯍꯧꯔꯗꯤ
ꯍꯣꯏ ꯑꯁ ꯑꯩꯗꯤ ꯑ ꯑꯁꯦꯡꯕꯩ ꯍꯥꯏꯔꯗꯤ ꯑꯥꯔꯖꯦꯟꯇꯤꯅꯥ ꯄꯣꯔꯇꯨꯒꯜ ꯌꯥꯝ ꯇꯥꯍꯟꯅꯤꯡꯕꯅꯦꯕ ꯃꯣꯏ ꯑꯗꯨꯃꯥꯏꯅ ꯁꯥꯟꯅꯗ꯭ꯔꯤꯅ ꯍꯥꯏꯕ ꯍꯥꯏꯔꯗꯤ
ꯑꯧ ꯑꯧ ꯁꯥꯟꯅꯗ꯭ꯔꯤ
ꯎꯝ ꯑꯗꯨꯒꯤ ꯌꯥꯝ ꯇꯥꯍꯟꯅꯤꯡꯕꯅꯦ ꯑꯗꯨꯕꯨ ꯑꯁ
ꯎꯄꯥꯥꯏ ꯂꯩꯇꯦ
ꯎꯝ
ꯃꯃꯥꯡꯗꯁꯨ ꯃꯃꯥꯡꯗꯗꯤ ꯈꯔ ꯌꯦꯡꯕ ꯅꯨꯡꯉꯥꯏꯈ꯭ꯔꯦ ꯑꯗꯨꯒ ꯍꯟꯗꯛꯅ ꯑꯃꯨꯛ ꯍꯦꯟꯅ ꯅꯨꯡꯉꯥꯏꯇ꯭ꯔꯦ ꯑꯃꯨꯛ
ꯍꯣꯏ ꯅꯍꯥꯟ ꯎꯝ ꯀ꯭ꯔꯨꯁꯤꯌꯥꯒꯔꯥ ꯁꯥꯟꯅꯕꯗꯣ ꯑꯗꯨꯁꯨ ꯌꯦꯡ ꯕꯌꯥꯝ ꯅꯨꯡꯉꯥꯏꯌꯦ
ꯎꯝ
ꯃꯣꯏ ꯄꯣꯔꯇꯨꯒꯜꯒ ꯁꯥꯟꯅꯕꯗꯣ
ꯑꯣ ꯅꯨꯡꯉꯥꯏꯌꯦ
ꯅꯨꯡꯉꯥꯏꯌꯦ
ꯑꯗꯣ ꯍꯟꯗꯛꯇꯤ ꯑꯃꯨꯛ ꯅꯨꯡꯉꯥꯏꯇ꯭ꯔꯤ
ꯎꯝ ꯃꯥꯗꯣ ꯍꯦꯇ꯭ꯔꯤꯛ ꯑꯁꯦꯡꯕꯗꯤ ꯐꯪꯅꯉꯥꯏꯅꯦꯕ ꯅꯍꯥꯟ ꯀꯅꯥꯒꯔ ꯁꯥꯟꯅꯕꯗꯣ ꯎꯕꯦꯀꯤꯁꯇꯥꯟ ꯎꯕꯦꯀꯤꯁꯇꯥꯟꯒ ꯁꯥꯟꯅꯕꯗꯣ
ꯑꯃꯇꯪ ꯈꯤꯇꯪꯈꯛ ꯉꯥꯏꯕꯅꯤ ꯐꯪꯒꯗꯕ ꯑꯃꯇꯪ ꯉꯥꯏꯕꯅꯤ ꯑꯗꯨꯕꯨ
ꯃꯥꯗꯨ ꯍꯦꯇ꯭ꯔꯤꯛ ꯐꯪꯉꯝꯃꯗꯤ
ꯐꯥꯒꯗꯣꯏꯅꯤ
ꯍꯥꯏꯕꯗꯤ ꯍꯦꯇ꯭ꯔꯤꯛꯇꯣ ꯑꯦꯠꯂꯤꯁ ꯐꯪꯉꯝꯃꯗꯤ ꯂꯥꯏꯛ ꯌꯥꯝ ꯇ꯭ꯔꯣꯜ ꯇꯧꯔꯣꯏꯗꯅ ꯃꯤꯅꯁꯨ
ꯎꯝ ꯇꯧꯕꯤꯔꯣꯏ ꯑꯁ ꯃꯤ ꯃꯈꯩꯅ ꯇ꯭ꯔꯣꯜ ꯇꯧꯕꯗꯣ ꯌꯦꯡꯕ ꯅꯨꯡꯉꯥꯏꯇꯦꯗ
ꯎꯝ ꯍꯥꯏꯕꯗꯤ ꯃꯣꯏꯁꯨ ꯎꯝ ꯍꯌꯦꯡꯅ ꯑꯦꯕ꯭ꯔꯤꯇꯥꯏꯝ ꯒꯣꯜ ꯁꯀꯣꯔ ꯇꯧꯅꯤ ꯂꯩꯇꯦꯅ ꯃꯣꯏꯁꯨ ꯇꯤꯝꯃꯦꯠꯅ ꯀꯣꯑꯣꯄꯔꯦꯠ ꯇꯧꯗ꯭ꯔꯗꯤ
ꯎꯝ ꯎꯄꯥꯏ ꯂꯩꯇꯦ ꯃꯥ ꯃꯊꯟꯗ ꯇꯧꯔꯛꯑꯗꯤ ꯎꯝ ꯃꯊꯟꯗ ꯍꯣꯅꯕꯗꯤ ꯀꯔꯤꯁꯨ ꯉꯝꯃꯔꯣꯏꯅ ꯑꯗꯨꯒꯤ
ꯃꯦꯁꯤꯗꯤ ꯍꯥꯏꯕ ꯍꯥꯏꯔꯗꯤ ꯃꯣꯏꯒꯤ ꯇꯤꯝꯒ ꯀꯣꯑꯣꯄꯔꯦꯠ ꯌꯥꯝ ꯇꯧꯋꯦꯅ
ꯍꯣꯏ ꯃꯣꯏ ꯔꯦꯁꯄꯦꯛꯁꯨ ꯌꯥꯝ ꯂꯩꯅꯩꯌꯦ ꯌꯦ ꯀꯣꯄ꯭ꯔꯦꯁꯨ ꯌꯥꯝ ꯇꯧꯋꯦ ꯍꯥꯏꯗꯤ ꯐꯖꯅꯁꯨ ꯀꯣ ꯃꯣꯏꯗꯣ ꯐꯖꯅ ꯁꯥꯟꯅꯩꯌꯦꯕ
ꯎꯝ ꯔꯣꯅꯥꯜꯗꯣꯗꯤ ꯃꯊꯟꯗꯒꯨꯝꯅ ꯇꯥꯏꯞꯇ ꯇꯧꯋꯦꯕ
ꯎꯝ ꯃꯊꯟꯗ ꯃꯥꯗꯣ ꯑꯥꯎꯠꯀꯥꯁꯀꯤ ꯇꯥꯏꯞꯇꯀꯣ
ꯍꯣꯏ ꯌꯥꯝ ꯅꯨꯡꯉꯥꯏꯇꯦꯕ ꯌꯦꯡꯕꯗꯣ
ꯎꯝ ꯅꯨꯄꯥ ꯑꯃꯁꯨ ꯌꯥꯝ ꯐꯨꯅꯤꯡꯕꯅꯦ ꯉꯔꯥꯡ ꯃꯣꯏꯒꯤ ꯇꯤꯝꯒꯤꯗ ꯈꯣꯡꯎꯞ ꯂꯧꯊꯣꯛꯄ ꯅꯨꯄꯥꯗꯣ ꯌꯥꯝꯅ ꯐꯨꯅꯤꯡꯕ
ꯑꯣ
ꯈꯔ ꯅꯒ꯭ꯔꯣꯗꯣ ꯆꯪꯉꯛꯑ ꯈ꯭ꯔꯗꯤ ꯐꯩꯌꯦꯕ ꯑ ꯅꯠꯇꯕꯗꫭ ꯑꯗꯨꯗꯤ ꯌꯥꯝꯅ ꯍꯩꯇꯕ ꯌꯥꯝꯅ ꯃꯣꯏꯗꯣ ꯅꯨꯡꯁꯤꯗꯕ ꯃꯥꯜꯂꯤ
ꯎꯝ ꯀꯣꯆꯅꯁꯨ ꯂꯥꯜꯂꯦ ꯍꯥꯏꯕꯅꯤ ꯉꯔꯥꯡꯗꯣ ꯈꯪꯗꯦ
ꯑꯥ ꯈꯪꯗꯗꯤ ꯀꯣꯁꯇꯨꯁꯨ ꯀꯔꯤꯁꯨ ꯍꯥꯏꯗꯕ꯭ꯔꯥ ꯍꯪꯗꯤꯛ ꯇꯨꯃꯤꯟꯅ ꯇꯨꯃꯤꯟꯅ ꯂꯣꯏ ꯂꯩꯔꯦ ꯑꯗꯨ ꯔꯣꯅꯥꯜꯗꯣꯗꯣ ꯃꯊꯟꯇ ꯆꯠ ꯄꯗꫭ ꯌꯥꯝ ꯅꯨꯡꯁꯤꯌꯦ
ꯎꯗꯨꯅꯦ ꯍꯥꯏꯕꯗꯤ ꯑꯣꯄꯣꯖꯤ ꯑꯣꯄꯣꯖꯤꯠ ꯇꯤꯝꯅ ꯑꯣꯏꯅ ꯃꯥꯒꯤ ꯃꯅꯥꯛꯇ ꯂꯥꯛꯑꯒ ꯀꯣꯟꯕꯤꯗ꯭ꯔꯥ ꯃꯣꯏ ꯇꯤꯝꯃꯦꯠꯗꯤ ꯀꯅꯥꯁꯨ ꯂꯐꯤꯗꯕꯣꯅꯦ ꯑꯌꯥ
ꯌꯦꯡꯕ ꯋꯥꯥꯏꯇꯕꯗꯨ
ꯎꯝ ꯑꯁ ꯕ꯭ꯔꯥꯖꯤꯜꯒꯤꯅ ꯑꯃꯨꯛ ꯈꯔ ꯐꯩꯌꯦꯀꯣ ꯃꯣꯏꯗꯣ ꯑꯗꯨꯁꯨ ꯅꯨꯡꯉꯥꯏꯇꯦ ꯅꯨꯡ ꯁꯤꯌꯦ ꯃꫭꯏꯁꯨ
ꯑꯁ ꯅꯤꯃꯥꯔꯅ ꯀꯞꯗꯨ ꯅꯨꯡꯁꯤꯕꯅ ꯂꫭꯏꯔꯦ
ꯃꯣꯏꯁꯨ ꯑꯔꯣꯏꯕꯔꯥ ꯑꯗꯨꯗꯣ
ꯍꯣꯏ ꯑ ꯃꯣꯏꯒꯤ ꯇꯤ ꯑꯔꯣꯏꯕ ꯑꯣꯏꯗ꯭ꯔꯤ ꯗꯨꯑꯣꯏꯔꯁꯨ ꯅꯦꯃꯥꯔꯒꯤꯗꯤ ꯂꯥꯁꯅꯦꯕ
ꯅꯦꯃꯥꯔꯒꯤ ꯂꯥꯁꯂ
ꯍꯣꯏ ꯃꯥꯒꯤꯁꯨ ꯂꯥꯁ ꯔꯨꯅꯥꯜꯗꯧꯒꯤꯁꯨ ꯂꯥꯁ ꯑꯗꯨꯒ ꯃꯦꯁꯤꯒꯤꯁꯨ ꯂꯥꯁꯅꯦꯕ
ꯑꯣ ꯃꯦꯇ꯭ꯔꯤꯛꯁꯨ ꯂꯣꯏꯅ ꯂꯥꯁ ꯑꯣꯏꯈ꯭ꯔꯦꯀꯣ ꯃꯥꯗꯤ ꯂꯩꯍꯧꯈ꯭ꯔꯦ
ꯎꯝ
ꯃꯦꯗ꯭ꯔꯤꯛꯀ ꯀꯩꯅꯣꯒ ꯁꯥꯟꯅꯕꯗꯨ ꯔꯣꯅꯥꯜꯗꯨꯣꯒ
ꯍꯣꯏ ꯍꯣꯏ
ꯂꯩꯍꯧꯈ꯭ꯔꯦ ꯅꯨꯡꯁꯤꯌꯦ ꯃꯦꯠꯇ꯭ꯔꯤꯛꯁꯨ ꯑꯪ ꯃꯣꯏ ꯁꯦ ꯃꯣꯏꯅ ꯌꯥꯝꯅ ꯂꯨꯅ ꯇꯤꯟꯅꯕ ꯃꯔꯨꯞ ꯃꯥꯜꯂꯦ ꯃꯣꯏ ꯃꯁꯦ
ꯍꯣꯏ ꯍꯣꯏ
ꯌꯥꯝꯥꯟ ꯅꯨꯡꯁꯤꯅꯦꯍꯦ ꯃꯣꯏꯗꯣ
ꯐꯨꯠꯕꯣꯜꯁꯦ ꯑꯃꯨꯛ ꯂꯣꯏꯈ꯭ꯔꯅꯤ ꯑꯃꯨꯛ ꯇꯧꯐꯝ ꯈꯪꯉꯔꯣꯏ
ꯗꯨꯔꯥꯟ ꯀꯞ ꯑꯃꯨꯀ ꯂꯩꯕꯗꯨꯗꯤ
ꯑ ꯅꯠꯇꯦ ꯂꯣꯏꯈ꯭ꯔꯅꯤ ꯍꯥꯏꯕꯗꯤ ꯇꯥꯡ ꯀꯨꯟꯗ ꯂꯣꯏꯔꯅꯤꯗꯅ ꯄꯨꯂꯞ ꯐꯨꯜꯂꯤ ꯑꯣꯏꯅ ꯑꯗꯨꯒꯤ ꯑꯃꯨꯛ ꯂꯣꯏꯈ꯭ꯔꯗꯤ ꯇꯧꯐꯝ ꯈꯪꯉꯔꯣꯏ ꯍꯥꯏꯕ
ꯑꯗꯨꯅꯦ ꯑꯥꯐꯇꯔ ꯐꯣꯔ ꯏꯌꯥꯔꯁ ꯃꯨꯛꯀ ꯉꯥꯏꯗꯣꯏꯅꯦꯕ
ꯎꯝ ꯆꯍꯤ ꯃꯔꯤꯃꯨꯛ ꯉꯥꯏꯔꯗꯤ ꯐꯖꯔꯅꯤ
ꯀꯅꯥ ꯈꯪ ꯌꯦꯡ ꯐꯪꯗꯕꯁꯨ
ꯅꯣꯏ ꯑꯌꯥꯝꯕ ꯄꯣꯠꯇꯒ ꯐꯦꯟꯁ ꯀꯣꯏꯗꯣ ꯀꯩꯅꯣ ꯔꯣꯅꯥꯜꯗꯣ ꯂꯩꯕꯒꯤ ꯁꯞꯄꯣꯔꯠ ꯇꯧꯋꯦ ꯍꯥꯏꯕꯅꯦꯕ ꯔꫭꯅꯥꯜꯗꯣ ꯂꯩꯇ꯭ꯔꯗꯤ ꯁꯞꯄꯣꯔꯠ ꯇꯧꯔꯔꯣꯏ ꯍꯥꯏꯕꯅꯦ ꯄꯣꯔꯇꯨꯒꯥꯜꯗ
ꯎꯝ ꯉꯔꯥꯡꯁꯨ ꯏꯃꯥꯟꯅꯕꯤ ꯑꯃꯃꯦ ꯁꯤ ꯁꯞꯄꯣꯔꯠ ꯇꯧꯕꯗꯣ ꯔꯣꯅꯥꯜꯗꯨ ꯀꯞꯄ ꯎꯕꯗ ꯃꯆꯨ ꯀꯞꯈ꯭ꯔꯕ ꯁꯨꯅꯨꯡꯁꯤꯕ ꯃꯤ ꯃꯈꯩ ꯂꯣꯏꯅ ꯀꯞꯄꯒ ꯂꯥꯏ ꯇꯨꯝꯃꯦ
ꯁꯞꯄꯣꯔꯠ ꯇꯧꯗ꯭ꯔꯁꯨꯀꯣ ꯍꯥꯏꯗꯤ ꯃꯥꯒꯤ ꯃꯑꯣꯡ ꯃꯌꯥꯝ ꯅꯨꯡꯁꯤꯈ꯭ꯔꯕ ꯑꯗꯨꯒꯤ ꯀꯞꯄ
ꯀꯅꯥꯅꯣ ꯅꯨꯡꯁꯤꯔꯣꯏꯗ꯭ꯔ ꯃꯥ ꯑꯁ ꯌꯥꯝ ꯅꯨꯡꯉꯥꯏꯇꯦ ꯉꯔꯥꯡꯒꯤ ꯑꯗꯨꯗꯤ
ꯎꯝ ꯃꯣꯏ ꯃꯈꯩ
ꯎꯝ
ꯅꯣꯏꯗꯤ ꯍꯣꯔꯦꯟꯁꯨ ꯌꯦꯡ ꯌꯦꯡꯉꯅꯤꯀꯣ ꯄꯨꯡ
ꯍꯣꯏ ꯍꯣꯔꯦꯟ ꯅꯥꯏꯟ ꯊꯥꯔꯇꯤꯗ ꯌꯦꯡꯉꯅꯤ
ꯎꯝ
ꯃꯤꯗꯤ ꯀꯀꯃꯥꯏ ꯀꯃꯥꯏ ꯇꯧꯔꯤꯒꯦ ꯂꯩꯕꯗꯣ
ꯑꯈꯣꯏ ꯍꯣꯇꯦꯜ ꯃꯄꯥꯟ ꯊꯣꯛꯑꯦ ꯀꯦꯟꯇꯤꯟꯗꯨ ꯈꯔ ꯆꯥꯔꯨꯔꯦ ꯍꯜꯂꯛꯑꯦ ꯂꯩꯌꯦ ꯑꯗꯨꯝ
ꯑꯣ ꯌꯥꯝ ꯅꯨꯡꯉꯥꯏꯕ ꯃꯥꯜꯂꯦ
ꯀꯦꯟꯗꯤꯟꯗꯣ ꯑꯩꯈꯣꯏꯒ ꯑꯗꯨꯝ ꯅꯛꯄꯕꯣ ꯑꯗꯨ ꯅꯪꯁꯨ ꯍꯣꯁꯇꯦꯜꯗ ꯂꯩꯕ꯭ꯔꯣ
ꯎꯝ ꯂꯩꯌꯦ ꯑꯩꯈꯣꯏꯗꯤ
ꯑꯣ
ꯑꯩꯈꯣꯏꯗꯤ ꯊꯣꯡꯖꯕ ꯃꯁꯥ ꯃꯊꯟꯗ ꯆꯥꯛꯇꯣ ꯑꯗꯣ ꯑꯩꯈꯣꯏꯅ ꯊꯣꯡꯉꯒ ꯆꯥꯏꯌꯦ
ꯑꯣ__ ꯑꯩꯈꯣꯏꯗꯤ ꯑꯗꯨꯝ ꯏꯁꯥꯅ ꯑꯦ ꯏꯁꯥꯅ ꯍꯥꯏ ꯃꯤꯅ ꯊꯣꯡꯕꯤꯌꯦ ꯑꯗꯨ ꯑꯣꯏꯔꯁꯨ ꯌꯥꯝ ꯍꯥꯎꯋꯦꯗ ꯑꯩꯈꯣꯏꯅ ꯊꯦꯡꯅ ꯍꯧꯒꯠꯄꯩ ꯋꯥꯅꯤ
ꯑꯣ ꯑꯁ ꯑꯗꯨꯀꯥꯟꯗꯗꯤ ꯊꯦꯡꯅ ꯍꯧꯒꯠꯄꯗꯗꯤ ꯆꯥꯕ ꯐꯪꯗꯦ ꯀ꯭ꯂꯥꯛ ꯑ ꯀꯩꯅꯣꯗꯣ ꯑ ꯊꯦꯡꯅ ꯍꯧꯒꯠꯂꯗꯤ ꯏꯁꯥꯅ ꯊꯣꯡꯕꯗꯣ ꯊꯦꯡꯉꯦꯗꯅ ꯑꯗꯨꯅ ꯑꯗꯨꯝ ꯀꯔꯤ ꯀꯔꯤꯅꯣ ꯆꯥꯕ ꯌꯥꯕ
ꯉꯁꯤꯗꯤ ꯐꯖꯅ ꯊꯦꯡꯅ ꯍꯧꯒꯠꯄꯅꯦ ꯄꯨꯡ ꯇꯔꯥ ꯇꯔꯥꯃꯥꯊꯣꯏ ꯇꯥꯈ꯭ꯔꯕ ꯃꯥꯜꯂꯦ
ꯎꯝ ꯑꯩꯈꯣꯏꯁꯨ ꯉꯔꯥꯡꯗꯣ ꯊꯦꯡꯅ ꯇꯨꯝꯕ ꯕꯣꯜꯗꯣ ꯌꯦꯡꯕꯒꯤ ꯑꯗꯨꯒꯤ ꯈꯔ ꯊꯦꯡꯅ ꯍꯧꯒꯠꯈ꯭ꯔꯦ ꯉꯁꯤꯗꯤ
ꯎꯝ ꯑꯩꯈꯣꯏꯁꯨ ꯉꯔꯥꯡ ꯕꯣꯜ ꯌꯦꯡꯕꯒꯤ ꯊꯦꯡꯅ ꯑꯃꯨꯛ ꯇꯨꯝꯃꯦ ꯑꯗꯨꯒ ꯑꯃꯨꯛ ꯐꯣꯟ ꯃꯦꯠꯂꯒ ꯑꯃꯨꯛ ꯂꯩꯕ
ꯑꯩꯈꯣꯏꯁꯨ ꯑꯗꯨꯃꯥꯏꯅ ꯇꯧꯋꯦ
ꯅꯨꯡꯇꯤꯒꯤ ꯌꯠ ꯍꯥꯏꯗꯤ ꯑꯣꯏꯈ꯭ꯔꯦ ꯁꯨꯃꯥꯏꯅ ꯇꯧꯕꯁꯦ
ꯍꯣꯏ
ꯕꯣꯜ ꯌꯦꯡꯕꯗꯒꯤ
ꯎꯝ
ꯀ꯭ꯔꯥꯁ ꯁꯣꯏꯈ꯭ꯔꯦ ꯑꯩꯈꯣꯏꯒꯤ ꯇꯨꯝꯕ ꯃꯇꯝꯁꯦ ꯄꯨꯨ ꯄꯨꯡ ꯃꯔꯤ ꯇꯥꯕꯗꯒ ꯑꯗꯨꯅꯤ ꯎꯝ ꯄꯨꯡ ꯃꯔꯤ ꯇꯥꯕ ꯄꯨꯡ ꯃꯉꯥ ꯇꯥꯕ ꯅꯣꯡꯉꯥꯜꯂꯒ ꯇꯨꯝꯕꯁꯨ ꯌꯥꯎꯋꯦ
ꯑꯗꯨꯏ ꯀꯣꯂꯦꯖꯁꯨ ꯆꯠꯇꯕꯅꯦ ꯑꯩ
ꯎꯝ ꯑꯣ ꯀꯣꯂꯦꯖ ꯑꯩꯈꯣꯏꯗꯤ ꯑ ꯀꯣꯂꯦꯖ ꯑꯩꯈꯣꯏꯗꯣ ꯑꯦꯛꯖꯥꯝ ꯀꯩꯀꯩ ꯊꯥꯕꯅꯦꯕ
ꯑꯣ
ꯂꯣꯏꯈ꯭ꯔꯦ ꯑꯗꯨꯅ ꯇꯨꯃꯤꯟꯅ ꯂꯩꯈ꯭ꯔꯕꯣ
ꯑꯣ ꯑꯩꯈꯣꯏꯁꯨ ꯀꯣꯂꯦꯖ ꯂꯩꯔꯤ ꯑꯗꯨꯕꯨ ꯑꯁ ꯍꯧꯒꯠꯄ ꯉꯝꯗꯦ ꯀ꯭ꯂꯥꯁꯁꯨ ꯃꯤ ꯌꯥꯝ ꯂꯥꯛꯇꯦ ꯍꯥꯏ ꯋꯥꯔꯜ ꯀꯞ ꯃꯇꯝ ꯑꯣꯏꯕꯒꯤ
ꯑꯣ ꯑꯩꯈꯣꯏꯁꯨ ꯈꯪꯕ꯭ꯔꯥ ꯑꯣ ꯑꯩꯈꯣꯏꯁꯨ ꯆꯠꯇꯕꯅꯦ ꯀꯔꯤꯒꯤꯔꯥ ꯍꯥꯏꯔꯒ ꯅꯥꯏꯌꯦ ꯅꯥꯏꯌꯦ ꯑꯗꯨꯝ ꯍꯥꯏꯖꯤꯟꯕ ꯀꯣꯛꯆꯤꯛꯑꯦ ꯍꯥꯏꯌꯦ ꯑꯗꯨꯝ ꯄꯨꯛ ꯅꯥꯏꯌꯦ ꯈꯔ ꯍꯥꯏꯌꯦ ꯑꯗꯨꯝ ꯆꯠꯇꯕ ꯍꯞꯇꯥ ꯑꯃ
ꯎꯝ
ꯃꯥꯏ ꯁꯨꯈ꯭ꯔꯦ ꯑꯗꯨ ꯉꯔꯥꯡ ꯅꯍꯥꯟꯗꯤ ꯆꯠꯇꯕ ꯌꯥꯗꯕꯅꯤꯅ ꯀꯧꯔꯛꯄ ꯆꯠꯄ
ꯑ
ꯑꯗꯨꯒꯤ
ꯎꯝ
ꯅꯣꯏꯗꯤ ꯅꯣꯡ ꯆꯨꯕ꯭ꯔꯣ
ꯉꯁꯥꯏꯗꯒꯤ ꯃꯝꯕꯅꯦ ꯆꯨꯕꯗꯤ ꯉ ꯅꯥꯏꯗꯅꯦ ꯁꯥꯔꯒ ꯑꯗꯨꯝ ꯂꯩꯌꯦ ꯀꯔꯤꯒꯤꯔꯣꯝꯗꯤ
ꯎꯝ ꯌꯥꯝꯅꯁꯨ ꯑꯣꯝ ꯆꯥꯛꯅꯕꯒꯤ ꯇꯥꯏꯞꯇ ꯇꯧꯋꯤ ꯁꯔ ꯃꯅꯨꯡꯁꯥ ꯁꯥꯇꯁꯨ ꯎꯝ ꯌꯥꯝ ꯏꯁꯥꯗꯣ ꯅꯨꯡꯉꯥꯏꯇꯦꯕ ꯁꯥꯃꯟꯕꯒꯤ
ꯅꯣꯏꯗꯤ ꯅꯣꯡ ꯆꯨꯕ꯭ꯔꯣ
ꯎꯝ ꯉꯁꯥꯏ ꯈꯔ ꯆꯨꯔꯝꯃꯦ ꯑꯃꯨꯛ ꯐꯈ꯭ꯔꯦ ꯑꯗꯨꯒ ꯑꯃꯨꯛ ꯃꯝꯈ꯭ꯔꯦ ꯆꯨꯒꯗ꯭ꯔꯥ ꯈꯪꯗꯦ ꯍꯧꯖꯤꯛ
ꯀꯟꯅ ꯃꯝꯔꯤꯌꯦ ꯑꯗꯣ ꯆꯨꯕꯗꯤ ꯅꯥꯏꯗꯦ ꯑꯁ ꯆꯨꯔꯗꯤ ꯈꯔ ꯏꯪꯕꯗꯣ ꯅꯨꯡꯉꯥꯏꯗꯅ ꯄꯥꯃꯜꯂꯁꯨ
ꯁꯥꯍꯜꯂꯁꯨ ꯋꯥꯏꯑꯦ ꯏꯁꯥꯗꯣ ꯆꯣꯛꯊꯕ ꯏꯅꯔꯖꯤ ꯑꯃꯐꯥꯎ ꯌꯥꯎꯗꯦꯕ
ꯎꯝ ꯁꯝꯃꯔꯗꯗꯤ ꯑꯁ ꯐꯤꯔꯣꯜ ꯁꯨꯅꯉꯥꯏ ꯌꯥꯝꯕꯗꯨ ꯁꯤꯟꯃꯟꯕꯒꯤ
ꯊꯦꯡꯅ ꯍꯧꯒꯠꯂꯁꯨ ꯊꯦꯡꯅ ꯍꯧꯒꯣꯠꯂꯁꯨ ꯏꯅꯔꯖꯤ ꯑꯃꯐꯥꯎ ꯂꯩꯔꯔꯣꯏ
ꯎꯝ ꯍꯨꯃꯥꯡꯁꯨ ꯂꯣꯏ ꯊꯣꯛꯈ꯭ꯔꯕꯅꯤꯅꯀꯣ
ꯍꯨꯃꯥꯡ ꯂꯣꯏꯊꯣꯛꯈ꯭ꯔꯕꯅꯤꯅ ꯑꯗꯨꯒ ꯐꯤꯁꯨ ꯑꯗꯨꯝ ꯁꯨꯒꯅꯤ ꯅꯨꯡꯇꯤꯒꯤ
ꯑꯗꯨꯁꯨ ꯑꯍꯤꯡꯗ ꯅꯨꯡꯁꯤꯗꯨ ꯁꯨ ꯑꯗꯨꯝꯒ ꯁꯥꯏꯅ
ꯍꯣꯏ ꯍꯣꯏ ꯑꯍꯤꯡ ꯅꯨꯡꯊꯤꯅ ꯁꯨꯔꯗꯤ ꯃꯄꯥꯟꯗ ꯁꯨꯕꯅꯤꯅ ꯂꯣꯏꯅ ꯁꯟꯕ꯭ꯔꯟ ꯇꯧꯈ꯭ꯔꯅꯤ ꯍꯥꯏꯕꯒꯤ ꯑꯩ ꯅꯨꯃꯤꯗꯥꯡ ꯑꯗꯨꯒ ꯔꯨꯝꯗ ꯑꯃꯨꯛ ꯐꯧꯕ ꯐꯦꯟ ꯊꯥꯔꯒ
ꯑ
ꯑꯗꯨ ꯉꯥꯛꯇ ꯇꯧꯋꯤ ꯎꯝ ꯂꯥꯏꯛ ꯂꯥꯏꯛ ꯀꯃꯥꯏꯅ ꯇꯧꯔꯅꯤ ꯈꯪꯗꯗꯤ ꯄꯨꯟꯁꯤ ꯁꯤꯃꯅ ꯑꯣꯜꯂ ꯑꯣꯜꯂꯒ ꯑꯣꯏꯈ꯭ꯔꯦ ꯋꯥꯔꯜ ꯀꯞ ꯂꯥꯛꯄꯗ ꯀꯥꯂꯦꯟꯁꯦ ꯌꯥꯝꯅ ꯁꯥꯕꯒꯤꯀꯣ ꯑꯩꯈꯣꯏꯗꯤ ꯍꯨꯃꯥꯡ ꯊꯣꯛꯑꯁꯨ ꯐꯖꯅ ꯊꯣꯛꯇꯕ ꯍꯥꯏꯗꯤ ꯂꯩꯗꯅ ꯑꯅꯛꯄ ꯍꯨꯃꯥꯡꯒꯨꯝꯕꯗꯣ ꯑꯗꯨꯒꯨꯝꯕ ꯊꯣꯛꯄꯒꯤꯗꯣ ꯏꯁ ꯐꯨꯔꯤꯠꯇꯣ ꯅꯣꯡꯃ ꯂꯤꯠꯄꯗꯣ ꯍꯌꯦꯡ ꯅꯣꯡꯉꯥꯜꯂꯒ ꯂꯤꯠꯄ ꯌꯥꯗꯦꯕ
ꯑꯗꯨꯅꯦ ꯑꯗꯨꯒꯤ ꯑꯗꯨꯝ ꯁꯨꯕ ꯇꯥꯕꯅꯦꯕ ꯍꯨꯃꯥꯡ ꯃꯅꯝꯗꯣ ꯍꯩꯅꯗꯦꯅ
ꯎꯝ ꯈꯨꯠꯀꯗꯤ ꯂꯣꯏꯔꯦ ꯐꯤ ꯁꯨꯕꯒꯤ ꯀ꯭ꯔꯦꯛ ꯀ꯭ꯔꯦꯛ ꯆꯠꯄꯒ ꯂꯣꯏꯅ ꯏ ꯇꯥꯕꯒ ꯀ꯭ꯔꯦꯛ ꯆꯠꯄꯒ
ꯀꯦꯃꯤꯀꯦꯜꯗꯣ ꯌꯥꯝ ꯀꯜꯂꯦꯕ ꯁꯥꯔꯞꯁꯤꯡꯗꯣ ꯍꯧꯖꯤꯛꯀꯥꯟ
ꯍꯧꯖꯤꯛꯀꯥꯟ ꯁꯔꯞ ꯑꯦꯛꯁꯦꯜꯗꯨꯅꯦ ꯌꯥꯝꯅ ꯌꯥꯝ ꯁꯥꯊꯤꯕꯗꯣ
ꯍꯣꯏ ꯃꯆꯥ ꯃꯆꯥ ꯊꯣꯜꯂꯒ ꯀꯣ
ꯍꯣꯏ ꯍꯣꯏ ꯃꯥꯒꯤ ꯂꯤꯛ ꯂꯤꯛꯂꯤ ꯃꯆꯥ ꯌꯥꯎꯕ ꯃꯥꯟꯕꯗꯣ ꯈꯡꯕ꯭ꯔꯥ ꯒ꯭ꯂꯥꯁ ꯎꯝ ꯑꯗꯨꯅ ꯇꯠꯄꯗꯣ ꯑꯌꯥ ꯌꯥꯝ ꯅꯥ ꯎꯝ ꯑꯗꯨꯅ ꯁꯥꯎꯅꯤꯡꯕꯒꯤ ꯈꯣꯡꯅꯁꯨ ꯁꯨꯕ ꯌꯥꯎꯈ꯭ꯔꯕꯅꯤ ꯂꯣꯏꯅ ꯍꯥꯞꯄꯒꯅꯤ ꯇꯃꯦ ꯆꯕ ꯑꯅꯤꯠꯇ
ꯅꯍꯥꯟ ꯑꯩꯈꯣꯏꯗꯣ ꯃꯤꯅꯤ ꯋꯥꯁꯤꯡ ꯃꯦꯆꯤꯟ ꯂꯧꯕ ꯑꯁ ꯑꯗꯨꯗ ꯋꯥꯠꯃꯟꯕꯤꯒꯦ ꯑꯗꯨꯗ ꯁꯨꯈ꯭ꯔꯕ ꯈꯨꯠꯇꯠ ꯇꯠꯈ꯭ꯔꯕ ꯑꯗꯨꯒꯤ
ꯐꯩꯌꯦꯅꯦ ꯅꯣꯏꯗꯤ ꯑꯩꯈꯣꯏꯗꯤ ꯂꯣꯏꯒꯗꯣꯔꯕꯅꯤꯅ ꯑꯗꯨꯝ ꯂꯩꯔꯔꯣꯏꯁꯦꯅꯀꯣ ꯑꯗꯨꯝ ꯁꯨꯈ꯭ꯔꯦ
ꯑꯣ ꯑꯗꯨꯁꯨ ꯑꯃꯨꯛꯀ ꯄꯣꯠꯆꯩ ꯌꯥꯝ ꯍꯥ ꯍꯥꯏꯗꯤꯦ ꯑꯣꯟꯂꯤ ꯂ ꯏꯁꯃꯣꯜ ꯏꯁꯣꯜ ꯁꯇꯥꯐ
ꯎꯝ ꯑꯩꯈꯣꯏꯗꯤ ꯇꯥꯡ ꯇꯔꯥ ꯇꯔꯨꯛꯇ ꯇꯔꯥ ꯇꯔꯥꯅꯤꯄꯥꯜ ꯑꯗꯥꯏꯗ ꯆꯠꯈ꯭ꯔꯗꯣꯔꯕꯅꯤꯅ ꯀꯥꯟꯅꯗ꯭ꯔꯦ ꯑꯗꯨꯝ ꯇꯨꯝꯃꯤꯟꯅ ꯂꯩꯈ꯭ꯔꯕ
ꯍꯣꯏꯗ